ꯍꯜꯂꯣ ꯇꯥꯢꯌꯦ
ꯃꯦ ꯇꯦꯛ ꯑꯝꯇꯨꯝꯃꯝꯃꯤ
ꯎꯝ ꯇꯨꯝꯊꯔꯨꯔꯦ ꯉꯥꯏꯍꯥꯛ
ꯎꯝ ꯑꯩꯖꯨ ꯇꯨꯝꯃꯤ ꯉꯝꯃꯦ ꯑꯗꯣ ꯍꯧꯒꯠꯂꯒ ꯏꯃꯥꯟꯅꯕ ꯒꯩ ꯆꯠꯂꯒ ꯊꯕꯛ ꯃꯊꯪ ꯃꯊꯪ ꯀꯩꯅꯣ ꯇꯧꯗꯣꯏꯅꯦ ꯉꯥꯏꯍꯥꯛ ꯄꯨꯡ ꯑꯩꯖꯤꯛ ꯄꯨꯡꯈꯥꯏꯃꯨꯛ ꯂꯩꯔꯒ ꯀꯩꯅꯣꯗ ꯆꯠꯂꯨꯅꯤ ꯏꯃꯥꯟꯅꯕ ꯑꯃ ꯂꯩꯌꯦ ꯀꯩꯅꯣꯗ ꯑꯥ ꯇꯥꯃꯣꯅ ꯆꯠꯅꯕ ꯃꯥꯌꯨꯝꯗꯣ ꯍꯨꯏꯗ꯭ꯔꯣꯝ ꯂꯩꯀꯥꯏ ꯍꯥꯏꯗꯥꯏꯅꯦ ꯑꯗꯨ ꯆꯪꯉꯒ ꯑꯩꯅ ꯋꯥꯉꯥꯡꯕꯁꯦ ꯑꯅꯤ ꯊꯣꯛꯅ ꯇꯥꯖꯩꯌꯦ ꯢꯀꯣ ꯆꯠ ꯆꯠꯄꯔꯣ ꯆꯥꯛ ꯊꯣꯔꯝꯗꯖꯨꯔ
ꯀꯩꯅꯣꯗꯤꯖꯦ ꯑꯃꯨꯛ ꯐꯣꯟ ꯇꯧꯁꯜꯂꯛꯑꯦ
ꯍꯝ ꯍꯝ
ꯇꯥꯟ ꯁꯨꯡꯆ ꯆꯗꯔꯦ ꯉꯁꯤ ꯅꯨꯃꯤꯠꯁꯦ
ꯃꯥ ꯆꯥꯟꯅꯗ꯭ꯔꯥꯕꯣ ꯀꯩꯅꯣ ꯇꯧꯗ꯭ꯔꯥꯒ ꯉꯁꯥꯏ ꯉꯥꯏꯍꯥꯛ ꯇꯪ ꯑꯩꯈꯣꯏ ꯊꯝꯕꯗꯨꯅ ꯃꯥ ꯇꯧꯔꯛꯇ꯭ꯔꯥꯕꯣ
ꯇꯧꯔꯛꯑꯝꯃꯦ ꯑꯗꯨꯒ ꯃꯣꯏ ꯑꯆꯥꯄꯣꯠ ꯀꯩꯀꯥ ꯆꯥꯔꯤ ꯈꯣꯠꯂꯤ ꯉꯍꯥꯟꯩꯂ ꯇꯧꯔꯛꯀꯦ ꯍꯥꯏꯔꯝꯕꯅꯦ ꯑꯗꯨꯃꯨꯛ ꯇꯧꯁꯜꯂꯣ ꯇꯧꯔꯛꯑꯁꯨꯅ ꯑꯗꯨꯝ ꯌꯥꯔ
ꯍꯥꯏꯔꯨꯒꯦ ꯂꯣꯏꯔꯒ ꯇꯧꯔꯣ ꯑꯗꯨ ꯊꯥꯡꯉꯩ ꯁꯦꯡꯅ ꯑꯩ ꯃꯥꯟꯗ ꯇꯧꯔꯛꯑꯝꯗꯤ ꯄꯥꯢꯈꯠꯂꯛ ꯇꯕꯅꯦꯅ
ꯎꯝ ꯊꯝꯒꯦ ꯊꯝꯒꯦ ꯇꯧꯔꯣ ꯎꯝ ꯁꯥꯅꯣ
ꯑꯩꯉꯣꯟꯗꯕꯨ ꯇꯧꯔꯛꯑꯦ ꯑꯐꯋꯥ ꯅꯠꯇꯦꯍꯦ ꯃꯥꯅꯦ ꯑꯩꯉꯣꯟꯗꯖꯨ ꯇꯧꯔꯛꯑꯦ
ꯎꯝꯎꯝ
ꯍꯥꯥ ꯁꯤꯒꯤ ꯀꯟꯐꯔꯦꯟꯁ ꯄꯤꯕ ꯌꯥꯗꯗꯥꯏꯅꯦ ꯃꯥꯒꯤ ꯅꯣꯔꯃꯦꯜꯁꯤꯒꯗꯤ ꯁꯤꯒꯗꯤ
ꯍꯥꯟꯅ ꯄꯥꯏꯈꯠꯂꯒ ꯑꯩꯒ ꯋꯥꯔꯤ ꯁꯥꯏꯌꯦ ꯍꯥꯏꯒꯦ ꯍꯥꯏꯒ꯭ꯔꯣ
ꯌꯥꯔꯣꯏ ꯇꯠ ꯈꯤꯅꯤꯌꯦ
ꯑꯥ ꯇꯠꯈꯤꯗꯧ ꯃꯥꯂꯦ
ꯑꯗꯨ ꯃꯥꯒꯤ ꯒ꯭ꯌꯥꯟ ꯇꯥꯖꯔꯅꯤ ꯍꯥꯏꯕꯗꯤ ꯗꯥꯇꯣꯅꯁꯨ ꯄꯥꯏꯗꯕ ꯑꯩꯅꯁꯨ ꯄꯥꯏꯗ ꯇꯥꯗꯤ ꯒ꯭ꯌꯥꯟ ꯇꯥꯔꯅꯤꯗꯅ ꯑꯗꯨꯒ ꯍꯦꯛ ꯑꯩ ꯁꯨꯃꯥꯏꯅ ꯇꯧꯈꯤꯁꯦ ꯑꯗꯨ ꯍꯦꯛ ꯂꯣꯏꯕꯒꯤ ꯃꯥꯅ ꯍꯧꯖꯤꯛꯁꯤꯒꯤ ꯍꯦꯛ ꯀꯩꯅꯣꯗꯣ ꯀꯩꯅꯣ ꯉꯥꯏꯈꯣꯀꯣ ꯑꯩ ꯐꯣꯟꯁꯦ ꯀꯩꯅꯣꯝ ꯃꯅ ꯍꯧꯖꯤꯛ ꯑꯗꯨ ꯁꯤ ꯂꯣꯏꯕꯒꯅꯦ ꯀꯩꯅꯣ ꯇꯧꯕ ꯁꯤ ꯂꯣꯏꯕꯒ ꯐꯣꯟ ꯀꯣꯜ ꯀꯟꯐ꯭ꯔꯦꯟꯁꯇ ꯋꯥꯔꯤ ꯁꯥꯔꯁꯨ ꯌꯥꯏ ꯇꯥꯅ ꯍꯥꯏꯔꯁꯨ ꯌꯥꯏꯌꯦꯕꯀꯣ ꯑꯩꯈꯣꯏ ꯁꯥꯅꯕꯗ ꯇꯥꯏꯃꯤꯡꯁꯨ ꯆꯁꯟꯅ ꯐꯥꯡꯖꯟꯅ ꯑꯗ ꯍꯥꯏ ꯍꯥꯏꯕ ꯌꯥꯅꯦꯕ ꯑꯗꯨꯝ ꯁꯤ ꯁꯥꯟꯅꯕ ꯁꯤ ꯁꯤ ꯁꯥꯅ ꯁꯥꯟꯅꯕ ꯂꯣꯏꯔꯀꯥꯟꯗꯅꯦ ꯗꯥꯇꯣꯟꯅꯅꯦ ꯑꯗꯨꯝ ꯃꯉꯣꯟꯗ ꯍꯥꯏꯕꯤꯔꯑꯣꯕ ꯁꯨꯃꯥꯏꯅ ꯁꯥꯔꯝꯕꯅꯦ ꯑꯗꯨ ꯇꯧꯔꯝꯕꯅꯦ ꯑꯗ ꯐꯣꯟ ꯄꯥꯏꯔꯛꯇ꯭ꯔꯤꯗꯣ ꯑꯩꯅꯁꯨ ꯀꯣꯟꯅ ꯇꯧꯔꯒꯦ
ꯍꯣꯏ ꯍꯥꯏꯒꯦ ꯁꯤꯝꯇ ꯍꯥꯟ ꯂꯣꯏꯒꯤꯁꯦ
ꯍꯥꯥ
ꯑꯩꯈꯣꯏ ꯏꯕꯅꯤꯒꯤ ꯋꯥꯔꯤ ꯁꯥꯟꯅꯕꯁꯦ ꯍꯥꯟꯅ ꯂꯣꯏꯁꯜꯂꯒꯅꯦ ꯑꯩ ꯐꯖꯅ ꯍꯥꯏꯔꯒꯦ ꯍꯥꯏꯕ
ꯌꯥꯏꯌꯦ
ꯉꯁꯤꯗꯤ ꯀꯩꯁꯨ ꯆꯠꯊꯣꯛꯑꯣꯏꯗ꯭ꯔꯥ
ꯆꯠꯊꯣꯛꯅꯤꯡꯉꯥꯏꯗꯤ ꯊꯣꯏꯅ ꯊꯣꯏꯅ ꯂꯩꯇꯦꯗ
ꯎꯝ ꯑꯗꯨ ꯆꯠꯂꯨꯗꯨꯅꯤ ꯌꯥꯝ ꯇꯟ ꯂꯩꯔꯦ ꯅꯠꯇ꯭ꯔꯒꯗꯤ ꯑꯗꯩ ꯅꯨꯡꯗꯥꯡ ꯋꯥꯏꯔꯝꯅ ꯑꯃꯨꯛ ꯑꯩꯈꯣꯏꯒꯤ ꯇꯥꯡ ꯀꯩꯅꯣꯗ ꯍꯟꯗꯛꯁꯦ ꯂꯨꯍꯣꯡꯕ ꯑꯃ ꯂꯩꯔꯤ ꯑꯗꯨꯒꯤ ꯁꯨꯝ ꯑꯩꯈꯣꯏꯒꯤ ꯌꯥꯎꯒꯗꯕ ꯎꯠꯀꯗꯕ ꯏꯁꯩꯒꯤ ꯈꯤꯇꯪ ꯆꯣꯂꯣꯡꯝ ꯈꯔ ꯆꯣꯡꯐꯟꯕ ꯈꯔ ꯇꯧꯖꯦꯅ ꯍꯥꯏꯅꯕ ꯑꯗꯨꯒꯤ ꯑꯉꯥꯡ ꯑꯩꯈꯣꯏ ꯃꯤ ꯑꯅꯤ ꯑꯍꯨꯝ ꯄꯨꯟꯒꯗꯕꯗꯣ ꯍꯣꯔꯦꯟ ꯍꯥꯏꯐꯦꯠꯇꯪ ꯁꯨꯝ ꯑꯩꯈꯣꯏ ꯔꯤꯍꯔꯁꯦꯜ ꯍꯥꯏ ꯇꯥꯔꯦ ꯁꯨꯝ ꯈꯔ ꯇꯥꯟꯅꯕꯗꯣ ꯁꯨꯃꯥꯏꯅ ꯇꯧꯁꯤ ꯁꯨꯃꯥꯏ ꯇꯧ ꯍꯥꯏꯕꯗ ꯑꯗꯨ ꯇꯧꯒꯦꯅ ꯁꯨ ꯍꯥꯏꯅꯕ ꯑꯗꯨꯒꯤꯅꯤ ꯑꯁ ꯑꯃꯗꯨꯕꯨ ꯉꯔꯥꯡ
ꯃꯥꯅꯦ ꯉꯁꯤ ꯇꯥꯡ ꯇꯔꯥꯅꯤꯊꯣꯏꯅꯦ
ꯎꯝ ꯑꯩꯕꯨꯗꯤ ꯑꯗꯨꯝ ꯇꯨꯃꯤꯟꯅ ꯑꯗꯨꯝ ꯂꯩꯁꯜꯂꯒꯦ ꯍꯥꯏꯔꯛꯑꯒꯁꯨ ꯀꯩꯅꯣ ꯌꯦꯡꯒꯦ ꯑꯩꯅꯗꯤ ꯐꯣꯟꯗꯤ ꯇꯧꯁꯜꯂꯔꯣꯏ ꯑꯗꯨꯒꯤ ꯃꯇꯥꯡꯗ ꯑꯩꯅ ꯈꯜꯂꯤꯁꯤꯅꯅꯦ ꯅꯨꯃꯤꯠ ꯍꯨꯝ ꯃꯔꯤ ꯃꯉꯥꯅꯤ ꯋꯥꯠꯂꯤꯕ꯭ꯔꯥꯒ ꯈꯜꯂꯤ ꯑꯗꯨ ꯍꯌꯦꯡ ꯑꯣꯏ ꯂꯩꯔꯝꯕ꯭ꯋꯥꯅꯦ
ꯑꯗꯣ ꯑꯩꯗꯤ ꯍꯌꯦꯡꯒꯤ ꯆꯠꯄꯗꯨꯗꯤ ꯑꯩꯗꯤ ꯌꯥꯎꯕꯗꯤ ꯉꯝꯃꯔꯣꯏꯀꯣ ꯉꯁꯤꯁꯨ ꯊꯕꯛ ꯇꯧꯗꯕꯅꯤꯅ ꯍꯌꯦꯡꯗꯤ ꯊꯕꯛ ꯃꯩ ꯍꯧꯔꯅꯦꯕ
ꯎꯝ
ꯅꯣꯏꯅꯁꯨ ꯈꯔ ꯑꯗꯨꯝ ꯈꯔ ꯑꯗꯨꯝ ꯍꯥꯏꯕꯤꯔꯣꯕ ꯑꯩꯗꯣ ꯁꯨꯃꯥꯏ ꯁꯨꯃꯥꯏꯅ ꯇꯧꯕꯅꯦ ꯈꯣꯠꯄꯅꯤ ꯍꯥꯏꯕꯗꯣ
ꯈꯣꯢꯔꯣꯝꯒꯤꯗꯨꯔꯅꯦ ꯈꯣꯢ ꯔꯣꯝꯒꯤ ꯑꯗꯨꯅ ꯍꯦꯛꯇ ꯁꯤꯟꯖꯜꯂꯤ ꯀꯃꯥꯏꯅ ꯇꯧꯕꯅꯣ ꯈꯪꯗꯦ ꯀꯩꯅꯣ ꯅꯪꯁꯦ ꯅꯪꯁꯦ ꯀꯩꯅꯣꯅ ꯍꯪꯒꯗꯝ
ꯑꯗꯨꯅꯤ ꯃꯣꯏꯒ ꯑꯩꯈꯣꯏꯒ ꯃꯥꯟꯅꯕ ꯌꯥꯕ ꯅꯠꯇꯦ ꯃꯣꯏꯗꯤ ꯊꯕꯛ ꯃꯆꯥ ꯑꯃ ꯇꯧꯔꯤ ꯐꯒꯦꯔꯥ ꯐꯔꯣꯏꯔ ꯌꯥꯝꯕ꯭ꯔꯥ ꯌꯥꯝꯃꯣꯏꯔꯥ ꯑꯩꯈꯣꯏ ꯑꯗꯨꯒꯨꯝꯕ ꯅꯠꯇꯕꯅꯤꯅ ꯑꯗꯨꯅꯤ ꯑꯩꯈꯣꯏꯗ ꯑꯗꯨꯒꯨꯝꯕ ꯅꯠꯇꯕꯅꯤꯅ ꯃꯣꯏꯅ ꯁꯤꯟꯕ ꯂꯥꯡꯕ ꯈꯨꯗꯤꯡꯃꯛꯇ ꯑꯩꯈꯣꯏ ꯂꯣꯏꯅꯃꯛ ꯌꯥꯎ ꯗꯣ ꯂꯩꯕꯗꯤ ꯉꯝ ꯄꯣꯠꯇꯦ ꯍꯥꯏꯕ ꯁꯨꯔꯒ ꯅꯣꯝꯃꯒ ꯆꯥꯕ ꯄꯣꯠꯅꯤꯅ
ꯑꯣ ꯃꯥꯗꯧꯅ ꯂꯩꯕ ꯑꯣꯏꯔꯝꯃꯒꯗꯤ ꯑꯩꯈꯣꯏꯖꯨ ꯑꯦ ꯀꯩꯗꯧꯕꯒꯤ ꯑꯗꯨꯝ ꯂꯣꯏ ꯈꯨꯗꯤꯡꯃꯛꯇ ꯉꯝꯃꯤ ꯅꯠꯇ꯭ꯔ ꯑꯗꯨꯒ ꯑꯃꯨꯛ ꯃꯥꯒꯤꯗꯤ ꯊꯥ ꯅꯟꯖꯜꯂꯖꯨ ꯅꯟꯖꯟꯗ꯭ꯔꯖꯨ ꯏꯁꯤꯡ ꯆꯥꯎꯔꯖꯨ ꯏꯁꯤꯡ ꯆꯥꯎꯗ꯭ꯔꯁꯨ ꯕꯟ ꯇꯧꯔꯁꯨ ꯑꯗꯨꯝ ꯐꯪꯕꯝ ꯊꯣꯛꯄ ꯑꯗꯨꯝ ꯐꯪꯉꯗꯧꯅꯦ ꯃꯣꯏꯗꯤ ꯑꯗꯨ ꯁꯨꯕ ꯑꯩꯈꯣꯏꯒꯗꯤ ꯌꯦꯡꯉꯨꯅꯦ ꯄꯥꯡꯒꯜꯅ ꯀꯜꯂꯤꯉꯩ ꯁꯨꯅꯤ ꯅꯥꯔꯛꯑꯀꯥꯟꯗ ꯊꯣꯛꯇꯣꯏꯅꯦ
ꯅꯨꯡꯁꯥꯖꯦ ꯈꯪꯌꯥꯛ ꯌꯥꯛꯅꯃꯨꯛ ꯁꯥꯒꯠꯂꯛꯑꯦ ꯐꯤꯖꯨ ꯁꯨꯅꯤꯡꯉꯤ ꯏꯁꯤꯡꯁꯨ ꯂꯩꯇꯦ ꯇꯧꯔꯤꯖꯤꯕꯣꯕ ꯑꯗꯒꯤ ꯏꯁꯤꯡ ꯂꯩꯕ ꯀꯥꯟꯗꯅ ꯑꯃꯨꯛ ꯅꯣꯡ ꯃꯪꯗꯅ ꯑꯃꯨꯛ ꯂꯩꯔꯦ ꯐꯤ ꯐꯧꯐꯝ ꯂꯩꯇꯦꯕ ꯌꯥꯝ ꯃꯔꯨ ꯑꯣꯏꯅ ꯃꯥꯅꯦ ꯏꯃꯨꯡꯖꯤꯗ ꯊꯧꯔꯤ ꯑꯃ ꯇꯤꯡꯒꯗ꯭ꯔ ꯈꯪꯗꯦ ꯅꯥꯇꯩ ꯄꯨꯇꯩ ꯆꯥꯗꯦꯅ ꯇꯧꯕꯅꯤ ꯇꯤꯡꯐꯝꯖꯦ